ꯑꯣ ꯇꯔꯦ ꯇꯔꯦ ꯇꯔꯦ
ꯑ ꯁꯤ
ꯎꯝ ꯈꯤꯇꯪ ꯈꯤꯇꯪ ꯃꯌꯦꯛ ꯁꯦꯡꯗꯦ ꯍꯗꯣ
ꯊꯥꯕ꯭ꯔꯣ
ꯇꯌꯦ ꯇꯌꯦ
ꯎꯝ ꯀꯩ ꯍꯦꯟꯖꯥꯡ
ꯀꯩꯅꯣꯗ ꯊꯣꯡꯒꯦ ꯑꯥ ꯍꯋꯥꯏ ꯁꯥꯡꯕꯤꯗꯣ ꯔꯦꯛꯁ ꯍꯋꯥꯏ ꯑꯁꯥꯡꯕꯤꯗꯨꯅꯦ ꯈꯥꯃꯦꯟ ꯑꯁꯤꯟꯕꯤꯅꯦ ꯑꯗꯨꯒ
ꯅ ꯊ ꯑꯩ ꯇꯥ ꯌꯥꯎꯔꯕꯁꯇ ꯍꯥꯞꯄ ꯊꯣꯡꯉꯗꯨ ꯆꯥ ꯗꯒꯤ ꯕꯗꯥꯝ ꯂꯩꯔꯨꯕꯣ
ꯎꯝ ꯑꯪꯉꯧꯕ꯭ꯔꯥ
ꯅꯠꯇꯦ ꯅꯠꯇ ꯗꯨꯀꯥꯟꯗꯒꯤ ꯂꯩꯔꯦꯗꯅ ꯑꯗꯨ ꯍꯕꯅꯦꯕ ꯅꯪꯗꯤ ꯀꯩ ꯀꯩ ꯍꯦꯟꯖꯥꯡ ꯆꯥ ꯍꯋ
ꯈꯣꯏꯒꯤ ꯀꯥꯡꯁꯣꯢ ꯊꯣꯡꯕ ꯑꯃꯅꯦ ꯉꯥꯀꯨꯞ ꯇ ꯈꯔ ꯑꯇꯥꯎꯕ ꯉꯁꯥꯏ ꯀꯥꯡꯒꯤ ꯀꯣꯏ ꯆꯠꯄꯗ ꯄꯣꯔꯛꯑꯦꯕꯀꯣ
ꯎꯝ
ꯑꯗꯨꯗ ꯑꯗꯨꯒ ꯆꯥꯏ ꯃꯪꯒꯟ ꯈꯔ ꯃꯠ ꯇꯧꯔꯦ
ꯎꯝ
ꯀꯥꯡꯒꯤ ꯀꯩ ꯀꯩ ꯀꯩꯅꯣ ꯀꯠꯅꯔꯛꯀꯦ ꯂꯥꯏꯔ ꯀꯩꯀꯩ ꯀꯠꯅꯒꯦ
ꯉꯁꯥꯏ ꯍ ꯀꯠꯄꯗꯣ ꯃꯪꯒꯟ ꯄꯔꯦꯡ ꯑꯃ ꯂꯦꯡꯉꯦ ꯑꯩꯅ
ꯎꯝ
ꯃꯪꯒꯜ ꯄꯔꯦꯡ ꯑꯁꯥꯡꯕ ꯑꯃ ꯂꯦꯡꯉꯦ ꯑꯗꯒꯤꯗꯤ ꯑ ꯏꯅꯦ ꯍꯣꯏꯗ ꯄꯥꯟꯕꯅꯦꯅ ꯆꯨꯖꯥꯛꯅꯦ ꯍꯩꯅꯧ ꯑꯊꯨꯝꯕꯗꯣ ꯅꯍꯨꯝ ꯑꯩꯅ ꯅꯉꯣꯟꯗ ꯄꯤꯕꯗꯣ ꯑꯗꯨꯝꯕꯒꯤ ꯍꯩꯅꯕ ꯍꯩꯅꯧꯗ ꯑꯍꯣꯡꯅ ꯃꯥꯢꯔꯥ ꯇꯧꯔꯦ ꯑꯗꯨꯒ ꯊꯕꯤ ꯐꯖꯩ ꯍꯥꯏꯗꯅ ꯑꯗꯨ ꯑꯆꯧꯕ ꯌꯥꯎꯔꯦ ꯑꯪꯒꯨꯔ ꯈꯔ ꯂꯩꯔꯨꯔꯦ ꯑꯗꯨꯒ
ꯎꯝ
ꯐꯧ ꯖꯨ ꯀꯠꯅꯩ ꯍꯥꯏꯕ ꯀꯣ
ꯋꯥ
ꯎꯒ ꯀꯠꯂꯦ ꯐꯧ ꯀꯠꯅꯩ ꯁꯨꯃꯥꯏ ꯇꯧꯑ ꯑꯍꯥꯟ
ꯀꯩꯒꯤꯅ ꯐꯣꯀꯅꯤ
ꯈꯪꯗꯦ ꯐꯧ ꯀꯠꯅꯩꯌꯦ ꯑꯩꯁꯨ ꯑꯃꯐꯧ ꯆꯤꯡꯕ ꯎꯗ꯭ꯔꯤ ꯎꯕꯗꯤ ꯂꯥꯟ ꯃꯃꯥꯡꯗ ꯑꯃꯨꯛꯇꯪꯗꯤ ꯆꯠꯂꯨꯔꯦ ꯑꯗꯨꯑꯣꯏꯁꯨ ꯅꯪꯗ꯭ꯔꯦꯕ ꯊꯦꯡꯉꯦꯅꯦ ꯑꯗꯨꯝ ꯍꯜꯂꯛꯄꯗꯒ ꯍꯟꯗꯛꯇꯤ ꯉꯟꯇꯥꯅ ꯄꯨꯡ ꯑꯍꯨꯝ ꯈꯔ ꯍꯦꯜꯂꯛꯄꯩꯗꯨꯗ ꯂꯥꯛꯑꯦꯕꯀꯣ ꯑꯗꯨ ꯀꯨꯏꯅ ꯁꯣꯝꯗ ꯁꯦꯝꯃꯤꯉꯩꯗ ꯅꯪꯍꯧꯗ꯭ꯔꯦ ꯅꯪꯍꯧꯗꯕꯗꯒꯤ ꯃꯣꯏ ꯃꯊ ꯊꯪ ꯆꯠꯈ꯭ꯔꯒ ꯑꯃꯨꯛ ꯍꯜꯂꯛꯄꯒꯤꯗꯨꯗ ꯀꯠ ꯀꯠꯂꯖꯦꯅ ꯍꯜꯂꯛꯄꯗꯣ ꯉꯥꯏꯔꯦ ꯄꯨꯡ ꯃꯉꯥ꯫ ꯇꯥꯔꯝꯗꯥꯏꯗ ꯂꯥꯛꯑꯦ ꯑꯗꯒꯤꯗꯤ ꯃꯉꯥ ꯇꯥꯔꯝꯗꯥꯏꯗ ꯀꯠꯂꯦ ꯑꯗꯨꯒ
ꯎꯝ
ꯃꯣꯏꯒꯤ ꯕꯔꯇꯤ ꯍꯥꯏꯗꯥꯏꯅꯦ ꯂꯁꯤꯡꯗ ꯊꯥꯎꯒ ꯂꯨꯞꯄ ꯇꯧꯕꯗꯣ꯫
ꯑꯥꯔꯇꯤ ꯑꯥꯔ꯫
ꯑꯔꯇꯤ ꯍꯥꯏꯕ ꯔꯗꯤ ꯍꯥꯏ
ꯎꯝ
ꯑꯗꯨꯗꯨꯍꯣ ꯗꯨꯗꯨꯒ ꯗꯣ ꯀꯠꯂꯦ ꯀꯂꯒ ꯈꯣꯏꯔꯝꯃꯦ ꯃꯣꯏꯅ ꯃꯣꯏꯗ ꯀꯠꯄꯒꯤ ꯍꯩꯔꯨꯛ ꯈꯔ ꯄꯤꯔꯦ ꯊꯝꯆꯦꯠꯀ ꯇꯧꯔꯒ꯫
ꯎꯝ
ꯑꯗꯨꯒ ꯂꯣꯏꯔꯦ ꯂꯥꯏ ꯈꯨꯔꯝꯃꯦ ꯃꯣꯏꯅ ꯊꯧꯔꯤꯒ ꯆꯤꯡꯕ ꯎꯏ ꯍꯥꯏꯗꯅ
ꯎꯝ꯫
ꯃꯦ ꯃꯥ ꯃꯇꯦꯛ ꯑꯃ ꯌꯥꯎꯔꯝꯃꯦ ꯑꯗꯨꯒ
ꯎꯝ
ꯂꯧꯔꯦ
ꯑꯗ ꯍꯥꯏꯗꯤ ꯑꯩꯅ ꯍꯪꯅꯤꯡꯉꯤꯁꯦ ꯀꯩꯅꯣꯒꯤ ꯉꯁꯥꯏꯒꯤ ꯑ ꯀꯥꯡ ꯆꯤꯡꯕꯒꯤꯅꯦ꯫
ꯎꯝ
ꯑꯗ ꯍꯥꯞꯄꯤꯕ ꯄꯣꯠ ꯃꯌꯥꯝꯗꯣ ꯍꯥꯏꯗꯤ ꯃꯣꯏꯅ ꯎꯗꯕꯤꯗ ꯑꯗꯨꯝ ꯌꯦꯟꯊꯣꯛꯏꯗꯅ
ꯏꯊ ꯑꯎꯁꯨ ꯌꯥꯎꯍꯧꯋꯤ ꯌꯦꯟꯊꯣꯏꯗꯨꯗꯤ ꯍꯧꯖꯤꯛ ꯍꯩꯔꯨꯛ ꯈꯒ ꯄꯤꯌꯦꯕꯀꯣ ꯊꯣꯡꯉꯥꯟ ꯊꯣꯡꯉꯥꯟꯗ꯫
ꯎꯝ꯫
ꯑꯗꯨꯗ ꯌꯦꯟꯊꯣꯛꯑꯝꯃꯤ ꯆꯤꯆꯦ꯫
ꯎ ꯑꯗꯨꯅꯤ ꯍꯥꯏꯗꯤ ꯑꯗꯨꯒꯤ ꯃꯌꯥꯝꯗꯣ ꯆꯦꯡ ꯆꯥꯛ ꯀꯩꯀ
ꯎꯝ
ꯎꯊꯧꯧꯁꯤ ꯄꯥꯏꯍꯧꯕ꯭ꯔꯣ
ꯍ ꯍꯔ
ꯎ ꯀꯌꯥꯝ ꯑꯩꯈꯣꯏ ꯆꯤꯡꯕ ꯌꯥꯎꯍꯧꯕ꯭ꯔꯥ ꯀꯃꯥꯏꯅ ꯇꯧ
ꯃꯇꯦꯛ ꯑꯃꯥ ꯌꯥꯎꯋꯦ
ꯎꯝ ꯐꯥꯅꯦꯛ ꯁꯦꯠꯂꯒꯥ ꯊꯣꯛꯑꯦ
ꯅꯦꯠꯁꯛ
ꯍꯜꯂꯣ ꯎꯝ
ꯇꯦ
ꯑꯉꯥꯡ ꯃꯆꯥ ꯝꯆꯥ ꯃꯌꯥꯝ ꯊꯣꯛꯂꯛꯄꯗꯣ
ꯎ ꯁꯤ ꯃꯤ ꯌꯥꯝꯃꯦꯍꯦ ꯑꯗꯨꯝ ꯑꯉꯥꯡ ꯅꯨꯄꯥ ꯃꯆꯥ ꯃꯌꯥꯝꯗꯅꯤ ꯂꯥꯏ ꯌꯥꯎꯔꯤ ꯍꯥꯏꯗꯤ ꯑꯗꯨ ꯀꯣꯅꯨꯡꯒꯤ ꯍꯥꯏꯗꯤ ꯆꯤꯡꯕꯗꯣ ꯌꯥꯎꯅꯕ ꯆꯪꯅꯤꯡꯕꯒꯤ ꯃꯣꯏꯁꯨ ꯃꯌꯥꯝ ꯊꯧꯔꯤ ꯆꯤꯡꯕꯗꯣ ꯑꯗꯩꯗꯤ ꯃꯣꯏꯒꯤ ꯂꯥꯏꯁꯪ ꯃꯊꯛꯇ ꯇꯣꯡꯉꯤꯗꯅ ꯌꯥꯝ ꯆꯥꯎꯕꯕꯨꯗꯤ ꯅꯦ ꯀꯣꯅꯨꯡ ꯀꯣꯅꯨꯡꯒꯨꯝꯕ ꯁ꯭ꯀꯣꯟꯒꯨꯝꯕꯒꯤꯗꯤ ꯆꯥꯎꯋꯤꯗꯅꯀꯣ
ꯀꯣꯅꯨꯡ ꯈꯪꯗꯦ
ꯀꯣꯅꯨꯡꯖꯤ ꯑꯩ ꯇꯁꯦꯡꯅ ꯈꯪꯗꯦꯕ ꯑꯇꯥ ꯍꯥꯏꯕꯤꯌꯨ
ꯀꯣꯅꯨꯡ
ꯇꯥꯕꯔ ꯈꯪꯗꯦ ꯑꯝꯇ ꯇꯥꯛꯄꯤꯌꯨ
ꯀꯣꯅꯨꯡ ꯂꯩꯕꯐꯝ
ꯍꯥꯏꯔꯣ ꯈꯪꯗꯦꯕ
ꯀꯣꯅꯨꯡ ꯈꯪꯗꯦ ꯍꯥꯏꯔꯣ ꯁꯤꯇꯤ ꯀꯟꯚꯦꯟꯁꯟ ꯂꯩꯕꯗꯨꯗꯤ
ꯈꯪꯉꯦ ꯈꯪꯉꯦ ꯑꯗꯨꯗꯤ
ꯑꯗꯨꯗꯨꯒꯤ ꯃꯄꯥꯗꯨꯗ ꯆꯨꯝꯗ꯭ꯔꯤꯡ ꯆꯠꯄꯗ ꯑꯗꯨꯝ ꯀꯣꯅꯨꯡ ꯂꯩꯔꯦ ꯑꯔꯣꯏꯕꯗꯨꯗ ꯑꯗꯨꯗꯒꯤ ꯈꯔ ꯁꯨꯃꯥꯏꯅ ꯃꯅꯤꯡꯂꯣꯝꯗ ꯑꯃꯨꯛ ꯊꯦꯛꯊꯔꯒꯅ ꯑꯃꯨꯛ ꯃꯍꯥꯕꯂꯤ ꯂꯩꯗꯨꯕ
ꯑꯣ ꯑꯣ ꯃꯥꯕꯂꯤꯗꯨꯗꯤ ꯈꯪꯉꯦ
ꯃꯍꯥꯛꯄꯂꯤꯗꯒꯤ ꯏꯁꯇ꯭ꯔꯦꯠꯇ ꯍꯥꯏꯒꯠꯂꯛꯑꯒꯅ ꯃꯃꯥꯡ ꯍꯥꯏꯒꯠꯂꯒꯅ ꯀꯣꯅꯨꯡ ꯂꯩꯗꯨꯏꯕ
ꯑꯩꯁꯨ ꯉꯁꯥꯏꯒꯤ ꯁꯤꯗ ꯂꯩꯃꯤꯗꯕ ꯂꯝꯖꯤꯡꯕꯗꯣ ꯀꯔꯤ
ꯑꯦꯝ ꯑꯦꯁ ꯑꯦꯝ ꯗꯤ ꯑꯦꯁ ꯂꯩꯕꯗꯣ
ꯑ ꯈꯪꯉꯦ ꯈꯪꯉꯦ
ꯁꯤꯇꯤ ꯀꯁꯟꯗ
ꯎꯝ ꯑꯣꯄꯣꯖꯤꯠꯅꯤꯗꯅ
ꯎꯝ
ꯑꯗꯨꯒ ꯅꯍꯥꯟꯋꯥꯏꯒꯤ ꯀꯩꯅꯣꯒ ꯇꯧꯐꯝꯗꯣ ꯀꯔꯤ ꯑꯥ ꯃꯦꯂꯥ ꯇꯧꯐꯝ ꯃꯦꯂꯥꯒ ꯌꯥꯝ ꯇꯧꯕ ꯃꯐꯝ ꯎꯝ ꯀꯣꯅꯨꯡ ꯃꯃꯥꯡꯒꯤ ꯑ ꯀꯔꯤ ꯀꯔꯤ ꯎꯝ ꯁꯉꯥꯏ ꯐꯦꯁꯇꯤꯚꯦꯜꯒ ꯇꯧꯐꯝꯗꯣ ꯁꯤꯇꯤ ꯀꯟꯚꯦꯟꯁꯟꯒꯤ ꯍꯦꯠ ꯊꯪꯅꯅ ꯂꯩꯗꯨꯅ ꯍꯧꯖꯤꯛꯀꯤ ꯃꯦꯂꯥ ꯇꯧꯐꯝꯗꯣ ꯑꯣꯏꯗꯣꯏꯅꯤꯗꯅ
ꯎꯝ
ꯇꯥ
ꯑꯗꯒꯤ ꯑꯩꯁꯨ ꯁꯨꯃꯥꯏꯅ ꯑꯁꯤꯕꯨꯗꯤ ꯇꯥꯏꯌꯦ ꯇꯥꯏꯌꯦ ꯇꯥꯏ ꯇꯥꯏ ꯑꯁꯤꯕꯨꯗꯤ ꯈꯦꯆꯤ ꯆꯥꯏꯌꯦꯕꯀꯣ
ꯑꯦ ꯀꯥꯏꯗꯒꯤ
ꯎꯇꯤꯅꯦ ꯎꯇꯤꯗꯣ ꯍꯥꯞꯆꯜꯂꯛꯑꯦꯕꯀꯣ ꯄꯨꯔꯛꯑꯦ ꯑꯒꯤ ꯑꯥ ꯅꯠꯇꯦ ꯂꯩꯔꯛꯔꯥ ꯑꯥ ꯂꯩꯃꯤꯟꯅꯕ ꯅꯨꯄꯥꯗꯣ
ꯎꯝ
ꯂꯩꯃꯤꯟꯅꯕ ꯅꯨꯄꯥꯗꯣ ꯃꯌꯨꯝ ꯑꯃꯝ ꯄꯣꯛꯂꯛꯑꯦꯕ ꯑꯩꯅ ꯑꯩꯅ ꯈꯪꯗꯗꯅ ꯍꯋꯥꯏꯖꯥ ꯍꯥꯏꯔꯤꯕ ꯇꯥꯕ꯭ꯔ
ꯇꯥꯏꯌꯦ
ꯑꯩꯅ ꯈꯪꯗꯗꯅ ꯍꯋꯥꯏꯖꯥꯔ ꯍꯪꯉꯨꯏ
ꯎꯝ
ꯍꯥꯎꯑ ꯑꯗꯨꯗꯤ ꯑꯆꯥꯔꯁꯨ ꯌꯥꯎꯔꯛꯑꯦ ꯌꯥꯎꯔꯛꯑꯦ ꯎꯇꯤ ꯌꯥꯎꯔꯛꯑꯦ ꯑꯗꯨꯗꯒꯤ ꯂꯐꯨꯗꯣ ꯏꯔꯣꯜꯂꯤ ꯏꯔꯣꯟꯕ ꯏꯔꯣꯟꯕ ꯍꯥꯏꯇꯥꯔꯦꯀꯣ ꯑꯗꯨꯃꯒ ꯌꯥꯎꯔꯛꯑꯦ ꯑꯗꯨꯃꯥꯏꯅ ꯇꯧꯔꯒ ꯆꯥꯏ ꯃ ꯌ
ꯑꯗꯨꯃꯥꯏꯅ ꯍꯥꯞꯅꯕꯅꯦꯕ ꯁꯒꯣꯜ ꯃꯊꯦꯜꯅꯤ ꯀꯩꯅꯣ ꯁꯒꯣꯜꯕꯟꯒꯤ ꯑꯃ ꯕꯤꯖꯣꯏ ꯒꯣꯕꯤꯟꯗ ꯍꯥꯏꯖꯜꯂꯝꯗꯥꯏꯗ ꯌꯧꯗ꯭ꯔꯤꯀꯥꯟꯗ ꯍꯦꯇꯣꯛꯑꯒꯅꯤ ꯃꯥꯗ ꯀꯦꯌꯔ ꯂꯩꯕꯗꯣ ꯈꯪꯕ꯭ꯔꯥ ꯔꯇꯟꯒꯤ ꯑꯗꯨꯒꯤꯗꯒ ꯌꯣꯂꯗꯅ ꯑꯥꯂꯨꯆꯣꯞ ꯑ ꯀꯦꯂꯤꯆꯅꯥ ꯇꯃꯥꯏ ꯂ ꯁꯅꯁꯨꯅ ꯍꯥ ꯑ ꯑꯣ
ꯂꯝꯕꯤ ꯃꯄꯥꯟꯗꯒꯤ ꯌꯣꯟꯕꯗꯣ ꯑꯥ ꯑꯥ
ꯀꯣꯔꯐꯨ ꯀꯣꯔꯐꯨ ꯎꯝ ꯍꯥꯎꯗꯤꯤ ꯍꯧꯇꯕꯅꯤꯗ ꯇꯥꯡꯅ ꯇꯥꯡꯉꯦꯕ
ꯇꯥꯡꯉ ꯇꯥꯡ ꯑꯃꯃꯝꯗ ꯌꯥꯡꯈꯩ ꯌꯥꯡꯈꯩꯗꯅꯦꯩꯅꯅ ꯆꯤꯡꯕꯅꯦ
ꯄꯤꯕꯅꯤ ꯌꯥꯡꯈꯩ ꯌꯥꯡꯈꯩ ꯄꯤꯕꯅꯤ
ꯎꯝ ꯁꯥꯒ ꯁꯥꯒ ꯔꯦꯗ ꯄꯨꯜꯂꯒ ꯑꯩꯅ ꯍꯥꯏꯕ ꯅꯣꯏ ꯃꯥꯡꯂꯪꯒꯤ ꯑꯉꯥꯡꯗꯣ
ꯎꯝ
ꯃꯣꯏꯒ ꯃꯣꯏ ꯃꯃꯥꯟꯅꯕꯤ ꯑꯃꯅꯤꯅꯤꯒ ꯇꯧꯔꯒ ꯑꯩꯒ ꯑꯩꯈꯣꯏ ꯃꯔꯤ ꯆꯥꯎꯕꯅꯦꯕ ꯍꯥꯎꯀꯤ ꯑꯣꯀꯦꯁ
ꯍꯥꯎꯇꯕꯅꯤꯗ ꯍꯥꯏꯗꯤ ꯑꯁ꯭ꯋꯥꯏꯗꯗꯤ ꯑꯗꯨꯝ ꯃꯤꯗꯣ ꯃꯌꯥꯝ ꯊꯣꯛꯄꯅꯤꯅ ꯀꯩꯅꯣꯝ ꯍꯥꯏꯕꯗ ꯑꯗꯨꯝ ꯁꯤꯠꯄ ꯃꯐꯝ ꯑꯣꯏꯕꯗꯣ ꯑꯗꯨꯒꯤ ꯑꯣꯏꯕꯒꯤꯅꯤꯗ ꯑꯗꯨꯗꯒꯤꯗꯤ
ꯑꯗꯨꯗ ꯑ
ꯀꯩꯅꯣꯒꯤ ꯆꯤꯛꯀꯟ ꯔꯣꯝ ꯎꯝ ꯍꯧꯖꯤꯛꯇꯤ ꯃꯥꯛꯂꯪꯗꯁꯨ ꯂꯩꯔꯦꯗꯅ ꯊꯥꯔꯣꯏ ꯀꯩꯀꯥ
ꯑꯗꯨꯗꯤ ꯈꯪꯗꯦ ꯑꯩꯅ ꯍꯥꯎꯕꯗꯤ ꯁꯂꯥꯝꯒꯤ ꯉꯥ ꯃꯔꯨꯝ
ꯑ ꯍꯥꯎ ꯅꯤꯕꯀꯣ
ꯎꯝ
ꯃꯀꯂꯪꯒꯤ ꯍꯧꯖꯤꯛꯀꯥꯟ ꯍꯣꯏ
ꯑꯗꯨ ꯃꯪꯗꯀꯗꯝ ꯁꯤꯡꯖꯨꯗꯣ
ꯎꯝ
ꯂꯩꯕ ꯀꯥꯟꯗ ꯐ꯭ꯂꯦꯠꯨ ꯑꯃ ꯄꯤꯛ ꯊꯪꯅ ꯍꯥꯞꯄꯑꯒ ꯃꯅꯥ ꯃꯁꯤꯡ ꯀꯣꯠꯅꯕ ꯍꯋꯥꯏ ꯃꯇꯣꯟꯗꯒꯤ ꯀꯗꯒꯤ ꯃꯌꯥꯝ ꯍꯞꯄꯛꯄꯗꯣ
ꯑꯥ
ꯑꯗꯨꯗꯤ ꯄꯩꯁꯥꯁꯨ ꯃꯥꯡꯗꯦ ꯆꯥꯕꯗ ꯏꯊꯅ ꯍꯥꯞꯄꯒ ꯆꯥꯕ ꯍꯥꯎꯋꯦꯕ
ꯍꯩꯅꯗꯦ
ꯎꯝ ꯑꯩꯗꯤꯀꯣ ꯁꯤꯡꯖꯨꯗꯗꯤ ꯃꯔꯨ ꯑꯣꯏꯕ ꯁꯤꯡꯖꯨ ꯃꯔꯨ ꯑꯣꯏꯕ ꯄꯣꯠ ꯆꯩꯩ ꯈꯔ ꯈꯔ ꯍꯥꯞꯄꯒ ꯁꯨꯈꯔꯦꯗꯅꯀꯣ꯫
ꯎꯝ꯫
ꯑꯗꯨꯒ ꯍꯋꯥꯏ ꯍꯋꯥꯏ ꯃꯇꯣꯟꯒꯨꯝꯕ ꯀꯣꯠꯅꯕ ꯅꯦꯀꯇꯁꯀꯨꯝꯕꯗꯣ ꯑꯗꯨꯝ ꯀꯣꯠꯂ ꯆꯥꯋ
ꯍꯋꯥꯏ ꯃꯇꯣꯟꯗꯤ ꯆꯥꯅꯤꯡꯗꯦ ꯂꯥꯏꯔꯤꯛꯇꯁꯨ ꯍꯩꯅꯗꯦ
ꯍ ꯍꯥꯎꯥꯏ ꯎ ꯁꯥ ꯍꯥꯏ
ꯀꯥꯡ ꯀꯥꯏ ꯑꯩ ꯈꯦꯆꯤꯒ ꯁꯨꯡꯆꯥ ꯆꯥꯖꯅꯤꯡꯗꯦꯗ꯫
ꯈꯦꯆꯤꯕꯨ ꯀꯔꯤ ꯕꯤꯠ ꯆꯥꯛꯇ ꯃꯆꯨ ꯊꯥꯛꯄꯗꯨꯕꯨ꯫
ꯈꯔꯤꯗ ꯍꯅ
ꯆꯥꯇ ꯆꯥꯇꯣꯡꯁꯨ ꯊꯥꯔ ꯍ
ꯎꯝ꯫
ꯑꯗꯣ ꯃꯤꯗꯤ꯫ ꯀꯩꯅꯣ ꯍꯣꯏꯗꯤ ꯑꯗꯨꯇꯅ ꯆꯥꯗꯅ ꯕꯥꯃꯣꯟ ꯀꯃꯕꯨꯗꯤ ꯕꯥꯃꯣꯟ ꯀꯥꯡꯕꯨꯗꯤ
ꯆꯥꯏ ꯆꯥꯏ꯫
ꯄꯐꯝ ꯑꯃꯗ ꯀꯥꯡꯍꯧꯅꯦ ꯎꯇꯤꯅꯦ ꯑꯗꯨꯒ ꯈꯦꯆꯤꯒ ꯍꯥꯞꯄꯒ
ꯀꯥꯡꯍꯧꯒꯨꯝꯕ ꯌꯥꯎꯔꯒꯗꯤ ꯈꯔ ꯆꯥꯅꯤꯡꯉꯤ ꯎꯠꯇꯤꯗꯤ ꯀꯩꯁꯨ ꯆꯥꯅꯤꯡꯕ ꯑꯣꯏꯗꯦꯕ ꯇꯥꯏ꯫
ꯎꯝ ꯑꯗꯨ ꯀꯥꯡꯪꯍꯧꯗꯣ ꯌꯥꯝꯗꯦꯕ